ꯍꯜꯂꯣ
ꯍꯂꯣ ꯇꯥꯏꯌꯦ ꯎꯝ
ꯀꯔꯤ ꯇꯧꯔꯤꯅꯣ
ꯂꯥꯎꯗ ꯊꯝꯃꯦ ꯑꯣꯛꯆꯥꯛ ꯄꯤꯅꯤꯡꯉꯥꯏ ꯆꯠ ꯆꯠ ꯆꯠ ꯄꯅꯤ
ꯅꯪ ꯁꯟꯍꯣꯠ ꯅꯪ ꯅꯣꯏ ꯑꯩꯗꯤ ꯑꯩ ꯑꯩꯁꯨ ꯂꯧꯗ ꯂꯩ
ꯀꯔꯤ ꯂꯑꯣ
ꯄꯦꯔꯤ
ꯑꯆꯥꯆꯥ
ꯅꯪꯗꯤ ꯀꯣꯂꯦꯖ ꯎꯝ ꯋꯥꯏꯑꯦ ꯌꯥꯝ ꯋꯥꯏꯑꯦ
ꯅꯪꯗꯤꯄꯤꯤꯁ ꯆꯗ꯭ꯔꯒ ꯀꯔꯤꯥꯏ
ꯅꯪꯗꯤ ꯀꯣꯂꯦꯖ ꯀꯗꯥꯏꯗ ꯇꯝꯒꯦꯔꯣ
ꯍꯥꯏꯗ꯭ꯔꯕꯥꯠ ꯇꯧꯔꯦ ꯇꯝꯂꯣꯏꯍꯦ ꯄꯩꯁꯥ ꯂꯩꯇ꯭ꯔꯦ ꯋꯥꯔꯦ
ꯏꯆꯦ ꯏꯆꯦꯗꯤ ꯖꯦ ꯑꯦꯝ ꯁꯤ ꯖꯖꯅꯥ ꯀꯣꯂꯦꯖꯇ ꯄꯩꯁꯥ ꯌꯥꯝ ꯆꯪꯕ꯭ꯔꯣ
ꯈꯪꯗꯦ ꯆꯪꯗꯤ ꯆꯪꯉꯦ ꯍꯥꯏꯌꯦ ꯑꯗꯣ ꯀ꯭ꯂꯥꯁ ꯔꯤꯒꯨꯂꯔ ꯆꯠꯇꯦ
ꯑꯗꯨꯗ ꯂꯩꯌꯣꯅ ꯑꯗꯨꯗꯤ
ꯚꯥꯏ ꯑꯗꯨꯒꯨꯝꯕꯗꯨꯗꯤ ꯂꯩꯅꯤꯡꯗꯕ ꯑꯩ ꯑꯩꯗꯤ ꯆꯠꯂꯗꯤ ꯔꯤꯒꯨꯂꯔ ꯆꯠꯅꯤꯡꯕꯀꯣ ꯑꯗꯣ ꯔꯤꯒꯨꯂꯔ ꯆꯠꯅꯤꯡꯉꯥꯏꯗꯤ ꯄꯩꯁꯥ ꯂꯩꯇꯕ ꯑꯗꯣ ꯄꯩꯁꯥ ꯂꯩꯔꯁꯨꯃꯤ ꯃꯥꯔꯁ ꯁꯤꯒꯨꯝꯕ ꯀꯔꯤ ꯀꯔꯤ ꯂꯧꯅꯤꯡꯉꯥꯏꯁꯨ ꯁꯦꯅꯥꯄꯇꯤ ꯆꯠꯄ ꯌꯥꯗꯕ
ꯑꯩꯒꯤꯗꯤ ꯑꯩꯒꯤ ꯏꯆꯦꯅ ꯄꯨꯔꯛꯈ꯭ꯔꯦ
ꯃꯔꯔꯣꯟꯗꯒꯤ
ꯎꯝ ꯁꯇꯤ
ꯑꯣ ꯁꯝꯇ ꯅꯪ ꯃꯤꯁꯥꯅꯤ ꯇꯧꯔꯕꯣ
ꯇꯧꯗ꯭ꯔꯤ ꯑꯦꯝ ꯌꯨꯗ ꯂꯩꯅꯤꯡꯉꯥꯏ ꯈꯟꯕꯅꯦ
ꯑꯗꯨ ꯑꯦꯠꯃꯤꯁꯟꯗꯤ
ꯑꯦꯠꯃꯤꯁꯟ ꯑꯣꯄꯦꯟ ꯇꯧꯗ꯭ꯔꯤꯌꯦ ꯁꯤꯋꯤ ꯇꯤ ꯍꯥꯏꯕꯗꯣ ꯁꯤ ꯏꯗꯤ ꯁꯤꯌ ꯏ ꯀꯤꯒꯤ ꯔꯤꯖꯜ ꯂꯥꯛꯇ꯭ꯔꯗꯤ ꯑꯦꯗꯃꯤꯁꯟ ꯇꯧꯅꯤꯉꯥꯏ ꯌꯥꯔꯔꯣꯏ ꯃꯅꯤꯄꯨꯔ ꯃꯅꯤꯄꯨꯔ ꯌꯨꯅꯤꯚꯔꯁꯤꯇꯤ ꯑꯗꯨꯃꯥꯏꯅ ꯑꯗꯨ ꯌꯨꯅꯤꯚꯔꯁꯤꯇꯤꯗꯤ ꯇ꯭ꯋꯦꯜꯐꯀꯤ ꯃꯥꯔꯛꯁꯤꯅ ꯑꯦꯠꯃꯤꯁꯟ ꯇꯧꯔꯔꯣꯏ ꯁꯤꯋꯤ ꯇꯤ ꯔꯤꯖꯥꯜꯅ ꯇꯧꯒꯅꯤ ꯁꯤ ꯅꯒꯦꯅꯦ ꯋꯥꯥꯛꯗꯤ
ꯑꯦꯟꯇ꯭ꯔꯦꯟꯁ ꯂꯩꯕ꯭ꯔꯣ ꯅꯪ
ꯆꯨꯔ ꯆꯟꯄꯨꯔꯗꯦꯜ ꯆꯠꯄꯗꯨ
ꯆꯨꯁꯝꯄ
ꯎꯝ
ꯅꯪ ꯀꯔꯤ ꯁꯕꯖꯂꯅꯉꯦ
ꯍꯥꯏꯗꯤ ꯎꯝ
ꯏꯪꯂꯤꯁ ꯂꯧꯒꯦꯔꯣ ꯎꯝ
ꯏꯪꯂꯤꯁꯗꯤ ꯂꯧ ꯂꯧꯅꯤꯡꯗꯦꯗ ꯂꯣ ꯂꯥꯎꯅꯤꯡ ꯂꯣ ꯂꯥꯎꯅꯤꯡꯣ ꯇꯤꯁ ꯂꯧꯅꯤꯡ
ꯆꯁ ꯅ ꯄꯣꯂꯤꯇꯤꯁ ꯊ ꯋꯥꯔꯤ ꯂꯣꯏꯔꯦꯅꯦꯚꯥꯏ ꯅ ꯄꯂꯤꯗ ꯅꯪ ꯇꯕꯨ ꯍꯥꯏ ꯑꯣꯏꯗ
ꯈꯪꯗꯦ ꯑꯗꯨꯗꯤ ꯏꯪꯂꯤꯁ ꯖꯣꯒ꯭ꯔꯥꯐꯤꯁꯨ ꯂꯧꯒꯅꯤ ꯂꯧꯅꯤꯡꯉꯦ
ꯖꯑꯣꯒ꯭ꯔꯥꯐꯤꯗꯤ ꯃꯅꯤꯄꯨꯔꯗ ꯂꯩꯇꯦ ꯂꯩꯗꯤ ꯂꯩꯌꯦ ꯑꯗꯣ ꯀꯩ ꯍꯥꯏꯁꯤꯔꯦ ꯑꯃꯨꯛ ꯑꯣꯏꯅ ꯇꯝꯁꯤ ꯇ ꯑꯗꯣ ꯐꯥꯗꯦ ꯍꯥꯏ
ꯁ꯭ꯀꯨꯜꯁꯤꯡꯁꯨ ꯖꯣꯒ꯭ꯔꯥꯐꯤ ꯂꯩꯇꯦꯀꯣ
ꯍꯣꯏ ꯂꯩꯇꯦ ꯂꯩꯇꯦ ꯎꯝ ꯂꯩꯇꯦ ꯈꯪꯗꯦ ꯃꯣꯏ ꯄ꯭ꯔꯦꯛꯇꯤꯀꯦꯜ ꯆꯠꯄ ꯉꯝꯗꯦ ꯍꯥꯏ ꯄ꯭ꯔꯦꯛꯇꯤꯀꯦꯜ ꯇꯧꯅꯤꯡꯉꯩ ꯉꯝꯗꯦ ꯍꯥꯏ ꯖꯤꯑꯣꯒ꯭ꯔꯥꯐꯤꯗꯣ ꯄ꯭ꯔꯦꯛꯇꯤꯀꯦꯜ ꯌꯥꯝꯕꯀꯣ ꯃꯥꯏꯕꯔꯦꯠꯁꯨ ꯌꯧꯗꯦ ꯖꯑꯣꯒ꯭ꯔꯥꯐꯤ ꯑꯩꯈꯣꯏꯅ ꯍꯪꯕ ꯁ꯭ꯀꯨꯜꯒꯤ ꯑꯦꯗꯃꯤꯅꯤꯁꯇ꯭ꯔꯦꯁꯟꯗ ꯀꯔꯤꯒꯤ ꯊꯝꯗꯕꯅꯣ ꯍꯥꯏꯔꯒ ꯃꯣꯏꯅ ꯍꯥꯏꯕꯁꯦ ꯄ꯭ꯔꯦꯛꯇꯤꯀꯦꯜ ꯇꯧꯕ ꯇꯧꯕ ꯀꯥꯟꯗꯀꯣ ꯀꯥꯎꯟꯇꯔꯤꯒꯨꯝ ꯅꯠꯇ꯭ꯔꯗꯤ ꯑꯗꯨꯝ ꯐꯣꯔꯦꯁ ꯗꯦꯟꯁ ꯐꯣꯔꯦꯁꯇ ꯆꯠꯂꯤꯕ ꯑꯗꯨ ꯔꯣꯛꯁꯀꯨꯝꯕ ꯇ꯭ꯔꯤꯒꯨꯝꯕ ꯑꯗꯨꯝ ꯏꯁꯇꯗꯤ ꯇꯧꯅꯤꯡꯉꯥꯏ ꯑꯗꯨꯝ ꯃꯣꯏ ꯆꯠꯄ ꯉꯝꯗꯦ ꯍꯥꯏꯌꯦ ꯈꯪꯗꯦ ꯁꯥꯏꯟꯁ ꯇꯒꯤ ꯍꯦꯟꯅ ꯄ꯭ꯔꯦꯇꯤꯀꯦꯜ ꯌꯥꯝꯕ ꯃꯥꯂꯦ ꯖꯣꯒ꯭ꯔꯥꯐꯤꯒꯤꯁꯦ
ꯎꯝ
ꯅꯪ ꯖꯣꯒ꯭ꯔꯥꯐꯤ ꯂꯧꯔꯒ ꯀꯔꯤ ꯇꯧꯅꯤ
ꯍꯪꯒꯅꯣꯗꯣ ꯅꯪ ꯀꯣꯂꯦꯖ ꯆꯠꯇ꯭ꯔꯗꯤ ꯀꯔꯤ ꯀꯔꯤ ꯂꯧꯒꯅꯤ ꯀꯔꯤ ꯀꯣꯔꯁ ꯂꯧꯒꯅꯤ
ꯑꯩ ꯂꯨꯍꯣ ꯎꯝ
ꯍꯥ
ꯑꯩ ꯂꯨꯍꯣꯔꯒꯦꯕ
ꯂꯧꯔꯗꯤ ꯀ꯭ꯂꯤ ꯀꯔꯤ ꯂꯧꯒꯅꯤ ꯍꯥꯏꯕꯅꯦ ꯑꯗꯣ ꯇꯥꯗꯔꯣꯏ ꯈꯪꯉꯦ
ꯋꯥꯏꯐ ꯍꯩ ꯉꯁꯤ ꯇꯨꯄꯨꯜꯗꯀꯣ ꯁꯥꯔ ꯄꯨꯁꯦꯝꯒ ꯊꯦꯡꯅꯕ
ꯀꯔꯤ ꯍꯥꯏꯕ꯭ꯔꯥ
ꯈꯪꯗꯦ ꯀ꯭ꯔꯤꯁꯨ ꯍꯥꯏꯗꯦ ꯑꯗꯨ ꯋꯥꯔꯤꯗꯤ ꯈꯔ ꯈꯔꯗꯤ ꯍꯥꯏꯌꯦ ꯕꯤꯛꯇꯣꯔꯤꯌꯥꯗꯁꯨ ꯕꯤꯛꯇꯣꯔꯤꯌꯥꯁꯨ ꯃꯅꯨꯡꯗ ꯂꯩꯔꯖꯥꯠꯅꯦ ꯕꯣꯂꯦꯔꯣ ꯃꯅꯨꯡꯗ ꯃꯣꯏꯒꯤ ꯕꯣꯂꯦꯔꯣꯗꯣ ꯑꯩ ꯎꯏ ꯃꯥ ꯏꯁ ꯉꯥꯡꯗ꯭ꯔꯥꯗꯤ
ꯕꯤꯇꯣꯔꯤꯌꯥꯕꯨ ꯎꯕ꯭ꯔꯥ
ꯎꯗꯦ ꯃꯥ ꯕꯣꯂꯦꯔꯣ ꯃꯅꯨꯡꯗ ꯂꯩꯕ ꯖꯥꯠꯅꯦ
ꯅꯪꯕꯨꯗꯤ ꯃꯥ ꯎꯕ꯭ꯔꯣ
ꯑ ꯈꯪꯗꯦ ꯎ ꯈꯪꯗꯦꯗ ꯎꯔꯝꯅꯤ ꯍꯥꯏꯕꯗꯤ ꯑꯩꯗꯤ ꯗꯨꯀꯥꯟꯗ ꯂꯩꯕꯅꯤꯅ ꯃꯥꯗꯣ ꯗꯨꯀꯥꯟꯒꯤ ꯃꯅꯥꯛꯇꯣ ꯂꯦꯞꯄꯒ ꯂꯩꯌꯦ ꯕꯣꯂꯦꯔꯣꯗꯣ ꯃꯥ ꯏꯝꯐꯥꯜ ꯆꯠꯅꯤꯉꯥꯢ ꯍꯥꯏꯌꯦ ꯑꯩꯉꯣꯟꯗ ꯋꯥ ꯉꯥꯡꯗ꯭ꯔꯒ ꯃꯤꯁꯦꯁ ꯎꯢꯌꯦ ꯀꯔꯤꯒꯤ
ꯇꯥꯏꯕꯪꯉꯥꯟꯕꯕꯨ ꯇꯥꯏ ꯇꯥꯏꯕꯪꯉꯥꯟꯕꯨ ꯌꯦꯡꯅꯤꯉꯥꯏ
ꯑꯣꯏꯔ ꯅꯪꯅꯐꯝ ꯈꯪꯉꯣꯏ ꯃꯥꯡꯒꯅꯤ ꯏꯝꯐꯥꯜꯒꯤ ꯃꯅꯨꯡꯗ
ꯈꯪꯉꯦ ꯃꯥꯅ ꯂꯣꯀꯦꯁꯟ ꯑꯩꯕꯨ ꯊꯥꯕꯤꯌꯦ
ꯏꯁ ꯄꯥ ꯁꯖꯦ ꯀꯑꯒ
ꯀꯩꯊꯦꯜ ꯂꯝꯕꯤꯒꯤ ꯃꯅꯥꯛꯇ ꯂꯩ
ꯑꯩ ꯏꯝꯐꯥꯜ ꯏꯝꯐꯥꯜ ꯅꯤ ꯃꯃ ꯀꯝꯄꯇꯔ ꯂꯥꯎꯅꯤꯡꯅꯦ
ꯑꯩꯁꯨ ꯀꯝꯄ꯭ꯌꯨꯇꯔ ꯂꯧꯔꯒ ꯇꯣꯛꯈ꯭ꯔꯦ ꯀꯝꯄꯌꯨꯇꯔ ꯇꯤꯆꯔꯣ ꯀꯝꯄꯌꯨꯇꯔ ꯇꯤꯆꯔꯣ ꯑꯥꯏ ꯕꯨ ꯈꯪꯗꯦ
ꯍ
ꯑꯩꯕꯨ ꯍꯩꯅꯗꯦꯀꯣ
ꯑꯣ ꯅꯪ ꯇꯕꯤꯗꯔꯂꯔꯕꯔꯕꯣ
ꯍ ꯍꯞꯇꯥ ꯃꯥꯅꯤ ꯂꯧꯋꯦ ꯎꯝ ꯀꯔꯤꯁꯨ ꯈꯪꯗꯦꯗꯣ
ꯑꯪ ꯅꯠꯇꯦ ꯑꯩꯅ ꯍꯥꯏꯕꯗꯤꯞ ꯇꯣꯞ ꯂꯧꯕ ꯍꯥꯏꯕꯅꯦ
ꯍꯥꯥ ꯂꯧꯧꯕꯗꯦ ꯂꯧꯕꯗ
ꯀ꯭ꯂꯥꯁ ꯐꯥꯏꯚ꯭ꯔꯣ
ꯎꯝ
ꯑꯣ
ꯁꯣꯐꯤꯌꯥꯁꯨ ꯀꯝꯄ꯭ꯨꯇꯔ
ꯍꯣꯏ ꯑ ꯋꯥꯟ ꯏꯌꯥꯔꯒꯤ
ꯋꯥ
ꯑꯁꯂ ꯅꯤꯡꯦ ꯑꯗꯣ ꯑꯁ
ꯅꯪ ꯀꯣꯂꯦꯖ ꯆ ꯠꯇꯗꯤ ꯂꯥꯛꯑꯣꯅ ꯀꯝꯄꯤ꯭ꯌꯨ ꯇꯔꯦ
ꯀꯥꯟꯗ꯭ꯔꯦ ꯥꯏ ꯄꯩꯁꯥꯅꯤ
ꯀꯣꯂꯦꯖ ꯀꯁꯨ ꯄꯩꯁꯥ ꯂꯩꯇ
ꯀꯝꯄ꯭ꯌꯨꯇꯔꯒꯤꯁꯨ ꯄꯩꯁꯥ ꯂꯩꯇꯦ ꯑꯗꯨꯗꯤ ꯅꯪ ꯀꯔꯤ ꯆꯥꯒꯅꯤ
ꯑꯩꯔꯣ ꯑꯩ ꯐꯤ ꯆꯥꯒ ꯂꯩꯔ ꯂꯣꯏ ꯍꯥꯏꯗꯅ
ꯐꯤꯁꯨ ꯂꯩꯇ꯭ꯔꯔꯣꯏ ꯅꯪꯗꯤ
ꯑꯗ ꯚ ꯑꯩ ꯀ꯭ꯔꯦ
ꯑꯩꯈꯣꯏ ꯀ꯭ꯂꯥꯁ ꯇꯦꯟꯗ ꯀ꯭ꯂꯥꯁ ꯇꯦꯟꯗ ꯍꯣꯁꯇꯦꯜ ꯂꯩꯕꯗꯣ ꯅꯪ ꯅꯪꯒꯤ ꯐꯤ ꯀꯔꯤꯁꯨ ꯂꯩꯇꯕꯗꯣ ꯑꯩꯒꯤ ꯐꯤ ꯍꯥꯞꯇꯒ ꯍꯥꯞꯄꯔꯒ ꯂꯩꯕꯗꯣ
ꯑꯗꯣ ꯎꯄꯥꯏ ꯂꯩꯇꯦꯅ ꯎꯄꯥꯏ ꯂꯩꯇꯅ ꯄꯁ ꯂꯩꯗꯗꯤ
ꯍꯦꯝꯂ ꯂꯩꯦ ꯅꯪꯒꯤ ꯍꯥꯞ ꯄꯦꯟ ꯂꯣꯡ ꯄꯦꯟ ꯀꯔꯤꯒꯤꯔꯣ ꯑꯗꯣ
ꯃ ꯂ ꯂꯄ ꯅꯠꯇ ꯀꯃꯦꯃꯦꯁꯤꯅꯦ
ꯅꯣ ꯑꯗꯨꯅꯗꯤ ꯃꯥ ꯅꯪꯒꯤ ꯂꯣꯡꯄꯦꯟ ꯍꯥꯞꯄ꯭ꯔꯒ ꯀꯔꯤꯅꯣ ꯅꯪ ꯍꯥꯏꯕꯗꯣ ꯂꯩꯂꯂꯦꯅ ꯑꯩꯒꯤ ꯍꯥꯄꯦꯟ ꯍꯥ
ꯑꯩꯩ ꯇꯅꯤꯒꯣꯟꯅꯪ ꯑꯣꯏꯔꯣ
ꯁꯍꯕ ꯁꯥꯍ ꯁꯍꯕꯕ ꯑꯩꯒ ꯉꯁꯤꯗꯤ ꯉꯁꯤꯗꯤ ꯀ꯭ꯔꯥꯏ ꯀꯗꯥꯏꯗ ꯂꯩꯕ
ꯅꯟꯅ ꯂꯩ ꯌꯦꯟꯣ
ꯎꯝ
ꯀꯪꯂ ꯇꯣꯝꯕꯤ ꯃꯥ ꯍꯧꯖꯤꯛꯀꯥꯟꯗꯤ ꯌꯨꯝꯗ ꯂꯩꯔꯝꯑꯅꯤ ꯂ ꯇꯣꯝꯕꯤꯗ ꯂꯩ ꯌꯥꯔꯣꯏ ꯍꯥꯏꯕꯗꯤ ꯀꯥꯡꯕꯨ ꯄꯤꯔ ꯂꯥꯜꯂ ꯑꯅ ꯑꯇꯣ ꯃ ꯂꯩꯅꯤ ꯀꯤꯔꯦ ꯀꯂ ꯇꯣꯕꯤꯔꯁꯨ ꯈꯪꯗꯦ
ꯁꯤ ꯁꯤꯦ ꯁꯤꯦ ꯁꯤꯦ ꯁꯤꯦ ꯁꯤꯦ ꯁꯤꯦ
ꯌꯥꯁꯦ ꯇꯣ ꯍꯣꯏ
ꯑꯩ ꯑꯕꯤ ꯑꯩ ꯍꯧꯖꯤꯛ ꯃꯨꯁꯔꯨꯝ ꯂꯧꯔꯒ ꯂꯩ
ꯀꯔꯤꯝ ꯃꯁꯨꯝ ꯔꯣ
ꯎꯝ ꯎꯝ ꯈꯪꯗꯦ ꯃꯃꯤꯡꯗꯤ ꯈꯪꯗꯦ ꯄꯤꯛꯄꯗꯣ ꯍꯥꯥꯎꯕꯗꯣ ꯄꯤꯛꯄ ꯍꯥꯎ ꯑꯕꯗꯣ
ꯑꯣ ꯎꯗꯣ ꯂꯩꯕꯗꯣ
ꯎꯝ
ꯏ ꯀꯔꯦ ꯆꯦ ꯇꯔꯥꯏ
ꯇ ꯍꯥꯏꯕ ꯅꯨꯡꯁꯤꯌꯦ ꯍꯥꯏꯕ꯭ꯔꯣ
ꯌꯥꯔꯦ ꯀꯣ ꯇꯩ ꯆꯅꯤ ꯅꯠꯇ ꯑꯊ ꯑ ꯏꯄꯥꯅ ꯅꯪꯉꯣꯟꯗ ꯍꯥꯏꯌꯦ ꯑꯩ ꯆꯂꯃꯦ ꯆꯄ꯭ꯔꯣ ꯍꯥꯏ
ꯎꯝ
ꯃꯨꯒꯅꯤ ꯍꯥꯏꯣ
ꯑ
ꯐꯨꯒꯅꯦ ꯍꯥꯏꯣ
ꯏ ꯑꯩ ꯑꯗꯨꯒꯨꯝꯕ ꯋꯥꯗ ꯍꯥꯏꯒꯗꯕ ꯃꯥꯟꯕ꯭ꯔꯣ
ꯑꯩꯕꯨꯗꯤ ꯍꯥꯏꯗ꯭ꯔꯣ ꯅꯪ
ꯅꯪꯗꯤ ꯀꯔꯤ ꯍꯥꯏꯁꯤꯔꯥ ꯀꯦꯇꯣꯒꯤꯔꯤ ꯇꯣꯉꯥꯜꯂꯦꯗꯅ
ꯃꯥꯅꯦ ꯑꯩꯉꯣꯟꯗ ꯉꯔꯥꯡ ꯄꯩꯁꯥ ꯍꯥꯡꯉꯛꯄꯅꯦꯗ ꯄꯩꯁꯥ ꯈꯥꯕꯤꯣ ꯍꯥꯏꯅ ꯑꯥ
ꯏꯁ ꯃꯥꯁꯨ ꯄꯩꯁꯥ ꯌꯥꯝꯅ ꯂꯩꯒꯅꯤ ꯊꯥꯕꯤꯒꯅꯨ
ꯎꯝ
ꯅꯪꯤ ꯅꯦꯔꯋꯥ ꯌꯥꯗꯦ ꯍꯣꯔꯦꯟ ꯇꯧꯔꯒꯦꯀꯣ